ꯌꯥꯃꯦ ꯌꯥꯝꯃꯦ
ꯆꯩ ꯆꯥꯅꯤ ꯀꯥꯏꯅ ꯑꯩꯕꯨ
ꯒꯤ ꯇꯥꯔ ꯗꯕꯅꯤꯅ ꯆꯩ ꯆꯥꯈ꯭ꯔꯕꯅꯦ
ꯀꯔꯤꯒꯤ
ꯅꯠꯇꯦ ꯎꯝ
ꯀꯩꯒꯤ ꯆꯩ ꯆꯥꯗꯣꯏꯅꯣ
ꯅꯝꯕꯔꯒ ꯃꯥꯒꯤ ꯂꯤꯃꯤꯠ ꯁꯨ ꯁꯨꯕ ꯅꯝꯕꯔꯒ ꯋꯥꯔꯤ ꯁꯅꯥ ꯅꯤꯡꯗꯕꯒꯤ ꯇꯧꯕ ꯅꯠꯇ꯭ꯔꯣ
ꯏꯁ ꯑꯩ ꯈꯪꯗꯕꯤ ꯄꯤꯕꯅꯦꯍꯦ
ꯅꯨꯄꯥꯁꯤꯡꯒꯤ ꯀꯥꯗ꯭ꯔꯗꯤ ꯁꯨꯃꯥꯏꯅꯅꯤ
ꯀꯗꯥꯢꯗꯒꯤ ꯀꯥꯗ꯭ꯔꯅꯣ ꯎꯝ
ꯋꯥꯆꯦꯞꯇ ꯃꯦꯁꯦꯁ ꯊꯥꯔꯛꯏꯅꯦ ꯀꯅꯥꯅꯣ ꯏꯃꯥꯟꯅꯕꯅꯤꯅꯦ
ꯀꯩꯗ ꯍꯥ
ꯍꯥ
ꯑꯩꯈꯣꯏꯗꯤ ꯈꯪꯗꯦ ꯀꯔꯤ ꯇꯧꯔꯒ ꯂꯩꯕ꯭ꯔꯣ
ꯄꯣꯊꯥꯔꯤꯗ ꯉꯁꯤꯗꯤ ꯅꯪꯗꯤ ꯀꯔꯤ ꯇꯧꯔꯤ
ꯉꯁꯤꯒꯤꯗꯤ ꯇꯨꯝꯔꯒ ꯁꯤꯗ ꯃꯥꯏ ꯑꯣꯟꯁꯤꯜꯂꯅꯤ
ꯍꯥ
ꯉꯁꯤꯗꯤ ꯁꯤꯗ ꯋꯥꯔꯤ ꯁꯥꯟꯅꯔꯅꯤ ꯍꯌꯦꯡ ꯁꯨꯇꯤ ꯂꯩꯔꯦꯅꯀꯣ
ꯑꯣ ꯀꯔꯤꯒꯤ ꯁꯨꯨꯇꯤꯔꯣ ꯍꯌꯦꯡ ꯁꯟꯗꯦ
ꯁꯟꯗꯦ
ꯑꯗꯨꯗꯤ ꯃꯟꯗꯦꯗꯤ ꯀ꯭ꯂꯥꯁ ꯆꯠꯄ꯭ꯔꯣ
ꯎꯝ ꯍꯣꯏ ꯆꯠꯂꯅꯤ ꯆꯠꯂꯅꯤ ꯃꯟꯗꯦꯗꯤ ꯐꯖꯅ ꯆꯠꯀꯅꯤ
ꯅꯣꯏꯒꯤꯗꯨ ꯀ꯭ꯔꯤ ꯀ꯭ꯔꯤ ꯇꯝꯕ꯭ꯔꯣꯕ ꯀꯔꯝꯕ ꯀꯣꯔꯁꯅꯣꯕ
ꯅꯍꯥꯟ ꯍꯥꯏꯈ꯭ꯔꯗꯨꯗꯤ ꯃꯁꯤ ꯅꯨꯄꯥꯁꯦ
ꯀꯔꯤꯔꯣꯕ ꯑꯗꯣ
ꯍꯥꯏꯔꯒ
ꯑꯗꯨ ꯀ꯭ꯔꯤ ꯀ꯭ꯔꯤ ꯀꯔꯤ ꯀꯔꯤ ꯇꯝꯕ꯭ꯔꯣꯕ ꯃꯑꯣꯡꯗꯣ
ꯃꯁꯥꯖ ꯀꯨꯝꯕ ꯇꯥꯝꯃꯦ ꯃꯤꯕꯨ ꯖꯣꯏꯟ ꯄꯦꯟ ꯃꯁꯜ ꯄꯦꯟꯒꯨꯝꯕ ꯇꯧꯕꯗ ꯀꯔꯝꯃꯥꯏꯅ ꯇꯧꯒꯦꯔꯥ ꯀꯔꯝꯃꯥꯏꯅ ꯇꯧꯒꯦꯔꯥ ꯈꯪꯕ꯭ꯔꯥ
ꯑꯣ ꯑꯗꯨꯒꯨꯝꯕ ꯑꯣꯏꯕ ꯌꯥꯥꯠꯅꯤꯅꯦ
ꯎꯝ ꯑꯗꯨꯅꯤ ꯅꯪꯕꯨ ꯐꯥꯍꯟꯅꯤꯡꯉꯥꯏ ꯇꯧꯗꯣꯏꯅꯤ ꯑꯩꯈꯣꯏꯅ
ꯎꯝ ꯌꯥꯏ ꯌꯥꯢ ꯀꯥꯏꯗꯦ ꯀꯥꯏꯗꯦ
ꯅꯪꯗꯤ ꯀꯔꯝꯕ ꯑꯦꯛꯖꯝꯔꯣ ꯊꯥꯔ ꯂꯩꯕ
ꯀꯔꯤ ꯍꯥꯏꯕ
ꯀꯔꯤ ꯑꯦꯛꯖꯥꯝ ꯊꯥꯗꯣꯢꯅꯣ ꯅꯪꯗꯤ
ꯑꯩꯗꯤ ꯕꯦꯡꯒꯤ ꯊꯥꯒꯦ ꯕꯦꯡꯒꯤ
ꯑꯥ ꯅꯪꯒꯤ ꯃꯔꯨꯞ ꯅꯨꯄꯥꯗꯨꯁꯨꯔ
ꯃꯥꯁꯨꯟ ꯎꯝ ꯎꯝ
ꯑꯣ ꯌꯥꯝꯅ ꯐꯖꯅ ꯊꯥꯔꯣ ꯑꯗꯨꯗꯤ
ꯋꯤꯁ ꯄꯤꯔꯝꯃꯣꯅꯦ
ꯐꯖꯅ ꯊꯥꯔꯣ ꯐꯖꯅ ꯊꯣꯛꯅꯤꯡꯉꯥꯢ ꯍꯟꯗꯛ ꯊꯥꯕꯗ ꯐꯥꯔꯁ ꯑꯇꯦꯝꯗ ꯊꯣꯛꯄ ꯑꯣꯢꯁꯅꯨ ꯁꯤ ꯅꯠꯇ꯭ꯔꯣ ꯑꯩꯁꯨ ꯃꯩꯇꯩꯗꯣꯟꯗꯣ ꯐꯖꯅ ꯉꯥꯡꯕ ꯍꯩꯇꯦꯅꯦ
ꯅꯪꯅ ꯋꯤꯁ ꯄꯤꯕꯅꯤꯅ ꯁꯣꯢꯗꯅ ꯊꯣꯛꯈ꯭ꯔꯅꯤ ꯑꯩꯁꯦ
ꯏꯅꯥ ꯊꯣꯛꯈ꯭ꯔꯅꯤ ꯑꯁ
ꯎꯝ ꯑꯗꯨꯒ ꯂꯨꯍꯣꯡꯉꯁꯦ ꯅꯠꯇ꯭ꯔ ꯏꯕꯅꯤ
ꯎꯝ ꯂꯨꯍꯣꯡꯉꯁꯤ
ꯅꯪꯒꯤ ꯐꯣꯇꯣꯁꯨ ꯎꯗꯦ ꯃꯁꯛꯁꯨ ꯊꯥꯔꯛꯇꯦ ꯀꯃꯥꯢ ꯂꯨꯍꯣꯡꯒꯗꯕ
ꯅꯪꯉꯣꯟꯗ ꯑꯩꯅ ꯎꯝ ꯀꯩꯅꯣ ꯇꯧꯑꯣ ꯍꯥꯢꯅ ꯐꯣꯇꯣ ꯍꯟꯅ ꯊꯥꯑꯣꯅ
ꯑꯩꯅ ꯕꯦꯡ ꯃꯦꯅꯦꯖꯔ ꯑꯣꯢꯔꯒ ꯂꯨꯍꯣꯡꯒꯔꯖꯦ ꯍꯥꯢꯕꯅꯤꯅꯦ
ꯍꯧꯗꯣ ꯍꯣꯡꯒꯅꯤ ꯑꯩꯁꯨ ꯕꯦꯆꯤꯂꯔ ꯈꯛꯇꯒꯤ ꯇꯝꯕ ꯂꯣꯢꯈꯤꯒꯦꯀꯣ
ꯑꯩꯅ ꯅꯪꯒꯤ ꯐꯣꯇꯣ ꯊꯧꯑꯣ ꯍꯥꯢꯔꯒ ꯌꯥꯗꯦꯅ
ꯁꯛ ꯊꯤꯔꯁꯨ ꯅꯪꯗꯤ ꯀꯥꯢꯗꯦ ꯍꯥꯢꯕ ꯅꯠꯇ꯭ꯔꯣ
ꯍꯣꯢ
ꯇꯣꯢ ꯃꯄꯥꯜ ꯗꯣꯢ
ꯁꯛꯇꯣ ꯑꯗꯨꯝ ꯊꯤꯔꯦ ꯑꯗꯨꯅꯤꯅ ꯂꯨꯍꯣꯡꯕ ꯃꯇꯝꯒꯤ ꯃꯁꯛꯇꯣ ꯎꯔꯣꯀꯣ ꯁꯔꯄ꯭ꯔꯥꯢꯖꯇ
ꯁ꯭ꯍꯦ
ꯇꯨ ꯌꯥꯕ ꯅꯠꯇ꯭ꯔꯣ
ꯌꯥꯢ ꯌꯥꯢ ꯅꯪ ꯅꯪ ꯅꯁꯛꯇꯤ ꯊꯤꯗꯦ ꯑꯩꯈꯪꯉꯤ ꯅꯪ ꯐꯖꯩꯌꯦ
ꯑꯣ ꯑꯣ.. ꯅꯠꯇꯤꯌꯦ ꯃꯤꯅ ꯍꯥꯢꯔ ꯈꯪꯗꯦ
ꯑꯗꯥꯞ ꯄꯤꯕꯝ ꯆꯨꯠ ꯅꯨꯨꯡ ꯅꯨꯉꯥꯢꯇꯦꯗ ꯅꯪꯁꯤ
ꯑꯥ
ꯑꯩꯕꯨ ꯊꯥꯖꯗꯕꯁꯦ ꯌꯥꯝꯅ ꯅꯨꯡꯉꯥꯢꯇꯦ ꯊꯥꯖꯧꯑꯣ ꯑꯩ ꯃꯁꯛ ꯌꯥꯝ.. ꯅ ꯊꯤꯌꯦ
ꯅꯪ ꯃꯤ ꯉꯧꯕ꯭ꯔꯥ
ꯃꯨꯔꯒ.. ꯅꯦꯒ꯭ꯔꯣ ꯍꯣꯢꯒꯨꯨꯝꯅ ꯃꯨꯔꯥ ꯂꯩ ꯍꯣ ꯃꯤꯠ
ꯑ ꯍꯍꯍ ꯅꯪꯁꯦ ꯆꯤꯟ ꯃꯊꯤꯟ ꯄꯨꯡꯊꯤ ꯊꯤꯌꯦꯅꯦ ꯃꯤ ꯅꯪ ꯁꯦ ꯉꯧꯕꯒꯤ ꯑꯗꯨꯃꯥꯢꯅ ꯍꯥꯢꯕ ꯁꯥꯕꯅꯦꯕ ꯁꯛ ꯐꯖꯕꯤꯒꯤ ꯁꯛ ꯊꯤꯑꯦ ꯍꯥꯢꯕ ꯑꯦꯟ ꯗꯦꯟ ꯃꯨꯕꯩ ꯑ ꯉꯧꯕꯒꯤ ꯃꯨꯢꯌꯦꯅ ꯍꯥꯢꯕ ꯁꯥꯕꯅꯦꯕ
ꯏꯌꯦ ꯅꯪꯁꯤꯁꯨ ꯀꯣ
ꯅꯠꯇ꯭ꯔꯥ
ꯎꯝ
ꯁꯛ ꯊꯤ ꯁꯛ ꯅꯪ ꯁꯛ ꯐꯖꯕꯒꯤ ꯑꯩꯁꯤ ꯁꯛ ꯊꯤꯌꯦꯅ ꯄꯨꯡꯍꯥꯏ ꯍꯥꯏꯕ ꯑꯗꯨꯒ ꯃꯤ ꯉꯧꯕꯒꯤ ꯃꯤ ꯃꯨꯌꯦꯅ ꯄꯨꯡꯍꯥꯏ ꯍꯥꯏꯕꯅꯦꯕ
ꯄꯛꯇꯦ ꯑꯌꯥ ꯀꯔꯤꯅꯣ
ꯌꯥꯔꯦ ꯑꯩ ꯅꯪꯕꯨ ꯄꯥꯝꯃꯦ ꯑꯩ ꯅꯪꯕꯨ ꯂꯨꯍꯣꯡꯉꯅꯤ ꯑꯗꯨꯒꯤ ꯐꯣꯇꯣ ꯊꯥꯔꯛꯑꯣ
ꯍꯣꯏ ꯊꯥꯗꯣꯏꯅꯤꯅꯦ ꯅꯪꯕꯨꯁꯨ ꯊꯥꯑꯣꯅꯦ
ꯑꯩꯒꯤ ꯗꯤꯄꯤꯗꯨ ꯌꯦꯡꯉꯣ
ꯑꯍꯥ ꯑꯗꯨ ꯑꯩꯒꯤ ꯑꯩꯒꯤ ꯕꯣꯗꯤꯗꯤ ꯔꯣꯅꯥꯜꯗꯣꯒꯤ ꯕꯣꯗꯤꯅꯤꯒꯣ
ꯋꯥ ꯑꯗꯨꯅꯦ ꯍꯥꯟꯅ ꯌꯦꯡꯉꯁꯦ ꯍꯥꯏꯅ
ꯐꯨꯔꯤꯠ ꯂꯧꯊꯣꯛꯑꯒ ꯀꯥꯞ ꯀꯥꯞꯔꯥ ꯊꯥꯔꯛꯑꯣ ꯍꯥꯏꯕ꯭ꯔꯣ
ꯑꯥꯏꯁ ꯅꯪꯅ ꯊꯥꯔꯛꯀꯗꯕꯅꯤ ꯈꯪꯕ꯭ꯔꯥ
ꯑꯗꯨ ꯇꯨꯡꯗꯤ ꯑꯗꯨꯗꯤ ꯚꯤꯗꯤꯑꯣ ꯀꯣꯜꯗ ꯌꯦꯡꯉꯣ ꯑꯩ ꯐꯣꯇꯣ ꯊꯥꯔꯣꯏ
ꯔꯣꯅꯦꯜꯗꯣ ꯔꯣꯅꯦꯜꯗꯣꯒꯨꯝꯕꯅꯤ ꯅꯪꯁꯦ
ꯔꯣꯅꯥꯜꯗꯣ
ꯑꯈꯣꯏꯒꯤ ꯔꯣꯅꯦꯜꯗꯣꯁꯤ ꯌꯥꯗ꯭ꯔꯦꯀꯣ
ꯊꯥꯔꯣ ꯖꯤꯅꯤ ꯃꯥꯜꯂꯦ ꯅꯪꯁꯦ ꯑꯣ ꯖꯦꯅꯤ ꯖꯦꯅꯤ ꯃꯥꯜꯂꯦꯌꯦ ꯅꯪꯁꯦ ꯑꯩꯒꯤ ꯅꯪꯒꯤ ꯐ꯭ꯔꯦꯟꯗꯨꯅ
ꯅꯪ ꯅꯆꯤꯟꯗꯨ ꯌꯥꯝꯅ ꯊꯤꯒꯅꯨꯅꯦ ꯌꯥꯝ ꯇꯜꯂꯦꯗ ꯑꯩ
ꯑꯍꯥ ꯍꯥ ꯖꯦꯅꯤ ꯃꯥꯟꯗ꯭ꯔꯣ ꯂꯤꯁꯥ ꯃꯥꯟꯕ꯭ꯔꯥ ꯑꯗꯨꯗꯤ ꯑꯥ ꯂꯤꯁꯥ ꯃꯥꯟꯕꯖꯥꯠꯅꯤꯅꯦ
ꯑꯩꯗꯤ ꯑꯧꯅꯥꯎꯅꯤ
ꯍꯥꯥ
ꯑꯩ ꯃꯥꯜꯂꯦꯕ ꯀꯔꯤꯅꯣ
ꯂꯦꯞ ꯑꯣꯁ ꯄꯩꯁꯥ ꯄꯥꯏꯑꯦꯀꯣ ꯖꯤꯄꯦꯒ ꯇ꯭ꯔꯪ ꯇꯧꯏꯅꯦ
ꯇꯧꯗꯦ
ꯄꯩꯁꯥ ꯈꯔ ꯀꯥꯄꯤꯔꯣꯅꯦ ꯑꯩꯉꯣꯟꯗ
ꯏꯁ ꯅꯣꯏꯅꯥ ꯄꯩꯁꯥ ꯄꯥꯏꯕ ꯃꯤꯁꯤ
ꯍꯥ ꯄꯩꯁꯥ ꯄꯥꯏꯑꯌꯦꯀꯣ ꯃꯤꯃꯆꯥꯥꯗꯤ ꯌꯥꯗꯦꯀꯣ ꯖꯤꯄꯦꯒꯤ ꯃꯈꯣꯡꯒ ꯇꯥꯍꯜꯂꯦꯀꯣ
ꯅꯠꯇꯦ ꯑꯩꯒꯤ ꯃꯔꯨꯞ ꯈꯣꯏꯗ ꯊꯥꯕꯅꯤ
ꯑꯩꯉꯣꯟꯗ ꯈꯔ ꯊꯥꯔꯛꯑꯣꯅꯦ
ꯅꯪꯅꯦ ꯍꯧꯖꯤꯛ ꯄꯩꯁꯥ ꯌꯥꯝ ꯄꯥꯏꯔꯣ ꯂꯩꯗꯣ ꯑꯦꯀꯥꯎꯟ ꯇ ꯂꯤꯁꯤꯡ ꯂꯤꯁꯤꯡꯃꯨꯛ ꯄꯥꯏꯕ ꯅꯆꯤꯟꯗꯨꯀꯣ
ꯍꯣꯔꯦꯟ ꯄꯥꯔꯇꯤ ꯇꯧꯅꯕ ꯄꯩꯁꯥ ꯈꯔ ꯊꯥꯔꯛꯑꯣ
ꯑꯩꯉꯣꯟꯗ ꯍꯥꯟꯅ ꯊꯥꯔꯛꯑꯣ ꯑꯩ ꯍꯧꯖꯤꯛ ꯄꯠ ꯌꯥꯝ ꯂꯥꯞꯅ ꯂꯩ
ꯎꯝ ꯅꯪ ꯐꯣꯇꯣꯁꯨ ꯊꯥꯗꯦ ꯁꯨꯛꯊꯥ ꯊꯥꯕꯤꯔꯣꯏ ꯑꯩ
ꯁꯛ ꯁꯛ ꯎꯔ ꯊꯥꯗꯣꯏꯔ ꯑꯗꯨꯗꯤ
ꯑꯗꯨꯝ ꯂꯩꯗꯅ ꯁꯛ ꯐꯖꯔꯁꯨ ꯐꯖꯗ꯭ꯔꯁꯨ ꯁꯛ ꯎꯔꯒ ꯑꯗꯨꯝ ꯈꯪꯅꯔꯗꯤ ꯊꯥꯕ ꯌꯥꯏꯗꯅ ꯅꯪ ꯑꯩ ꯈꯪꯁꯨ ꯈꯪꯗꯦ
ꯈꯪꯗ꯭ꯔꯦꯗ ꯅꯪꯁꯦ ꯅꯪꯒꯤ ꯐꯥꯔꯁꯇ ꯊꯥꯎꯑꯣ ꯅꯪ ꯀ꯭ꯔꯤꯕꯨ ꯑꯩꯕꯨ ꯀꯤꯕ꯭ꯔꯥ ꯊꯥꯎ ꯍꯥꯏꯔꯁꯨ ꯊꯥꯗꯦ
ꯑꯩ ꯗꯤꯄꯤꯗꯨ ꯌꯦꯡꯉꯣ ꯑꯩ ꯐꯣꯇꯣ ꯌꯥꯝ ꯊꯝꯗꯦ ꯑꯗꯨꯒꯤꯅꯤ ꯑꯩꯒꯤ ꯏꯆꯟ ꯅꯨꯄꯤ ꯄꯨꯡꯀꯥꯞ ꯀꯥꯞꯄꯒꯤꯗꯤ ꯊꯥꯅꯤꯡꯗꯦꯕ ꯑꯗꯣ ꯑꯩꯒꯤ ꯐꯣꯇꯣ ꯑꯃ ꯌꯦꯡꯉꯣꯕ
ꯑꯗꯨꯅꯦ ꯊꯥꯔꯛꯑꯣ ꯁꯠ ꯁꯠ ꯁꯠ ꯁꯠ
ꯑꯩꯒꯤ ꯗꯤꯄꯤꯗꯣ ꯌꯦꯡꯉꯣ
ꯏꯁ ꯊꯥꯔꯛꯑꯣ ꯇꯕꯔꯣ ꯑꯩꯅꯥ ꯉꯥꯡꯏꯁꯤ ꯍꯥ
ꯀꯔꯤ ꯍꯥꯏꯕ
ꯅꯅꯥ ꯇꯥꯗ꯭ꯔꯣ
ꯇꯥꯏꯑꯦ ꯑꯗꯨ ꯑꯩꯒꯤ ꯗꯤꯄꯤꯗꯨ ꯌꯦꯡꯉꯣ ꯑꯩꯅ ꯅꯪꯒꯤ ꯅꯝꯕꯔ ꯁꯦꯚ ꯇꯧꯔꯝꯅꯤ
ꯅꯪꯁꯦ ꯅꯨꯄꯤ ꯌꯥꯝ ꯌꯥꯝꯅꯗꯤ ꯁꯦꯐ ꯇꯧꯔꯝꯒꯅꯤ ꯅꯝꯕꯔ ꯀꯣ
ꯍꯣꯏꯅ ꯇꯧꯋꯦꯅ ꯏꯆꯝ ꯆꯝꯅ ꯇꯧꯋꯦꯅ ꯑꯩꯗꯤ ꯑꯩ ꯑꯩꯗꯤ ꯑꯩꯗꯤ ꯆꯤꯟꯊꯤꯔꯣꯏꯑꯦ ꯑꯁꯦꯡꯕ ꯍꯥꯏꯅꯤ ꯑꯩꯗꯤ ꯏꯆꯝ ꯆꯝꯅ ꯅꯨꯄꯤ ꯌꯥꯝꯒꯤ ꯁꯦꯞ ꯇꯧꯋꯤ ꯑꯗꯨ ꯅꯨꯡꯁꯤꯁꯨ ꯅꯨꯡꯁꯤꯅꯗꯦ ꯈꯥꯏꯁꯨ ꯈꯥꯏꯗꯦ ꯃꯇꯝ ꯂꯩꯕ ꯀꯥꯟꯗ ꯑꯗꯨꯝ ꯀꯣꯜ ꯀꯔꯤꯌꯥꯏ ꯑꯁꯤꯒꯤ ꯇꯧꯅꯤꯡꯉꯥꯏ ꯍꯥꯏꯅ ꯑꯗꯨꯝ ꯇꯧꯕꯅꯦ
ꯑꯥ
ꯑꯇꯣꯞꯄ ꯑꯇꯣꯞꯄ ꯄꯔꯄꯁꯀꯤ ꯅꯠꯇꯦ
ꯑꯗꯨꯗꯒꯤꯁꯨ ꯈꯥꯏꯔ ꯅꯨꯄꯤ ꯐꯝꯅꯤꯉꯥꯏ ꯇꯧꯔꯗꯣꯏꯅꯦ ꯅꯪꯗꯤ
ꯀꯣꯜ ꯇꯧꯔꯣꯏ ꯑꯩꯗꯤ ꯅꯪꯕꯨ ꯄꯥꯝꯃꯦ ꯍꯥꯏꯔꯒ ꯅꯪꯅ ꯃꯁꯛ ꯐꯖꯩꯌꯦ ꯍꯥꯏꯌꯦ ꯑꯗꯨ ꯏꯃꯥꯟꯅꯕꯅ ꯑꯃꯁꯛ ꯐꯖꯩ ꯍꯥꯏꯌꯦ ꯅꯪꯗꯣ ꯑꯗꯣ ꯑꯗꯨꯒꯤ ꯑꯩꯗꯤ ꯅꯪ ꯄꯥꯝꯈ꯭ꯔꯦ ꯅꯨꯄꯤꯕꯨ ꯑꯅꯤ ꯑꯍꯨꯝ ꯀꯣꯏꯕ ꯌꯥꯕ꯭ꯔꯣꯅꯦ ꯅꯪ ꯅꯪꯒꯤ ꯅꯪꯒꯤ ꯇꯥꯏꯞꯇ ꯇꯧꯗꯦꯅꯦ ꯑꯩꯗꯤ
ꯑꯩꯅ ꯍꯥꯏꯕꯤꯒꯦꯀꯣ ꯅꯪꯒꯥ ꯄꯥꯎ ꯐꯥꯎꯅꯕꯁꯦ
ꯍꯣꯏ
ꯑꯃꯨꯛꯀ ꯃꯤ ꯑꯃꯒꯤ ꯐꯣꯇꯣ ꯊꯤ ꯅꯤꯔꯅꯤ ꯑꯃꯨꯛꯀ ꯃꯥꯒꯤ ꯊꯤꯔꯅꯤ ꯑꯗꯨꯗꯒꯤ ꯈ꯭ꯋꯥꯏꯗꯒꯤ ꯃꯁꯛ ꯐꯖꯕꯗꯣ ꯅꯪꯒꯤ ꯂꯧꯔꯒꯦ ꯍꯥꯏꯁꯦ
ꯏꯁ ꯏꯁ ꯏꯁ
ꯄꯨꯟꯁꯤꯗ ꯇꯧꯗꯦ ꯑꯗꯨꯃꯥꯏꯅ ꯅꯪ ꯅꯆꯤꯟ ꯊꯤ ꯑꯗꯨꯃꯥꯏ ꯑꯩ ꯍꯩꯅꯗꯦꯕ ꯑꯗꯨꯒꯨꯝꯕꯗ ꯅꯪ ꯑꯣꯏꯕꯤꯒꯤ ꯑꯩꯅ ꯐ꯭ꯔꯤꯅ ꯉꯥꯡꯕꯅꯤꯍꯦ ꯑꯇꯣꯞꯄꯕꯨ ꯁꯨꯃꯥꯏꯅ ꯉꯥꯡꯗꯦꯍꯦ
ꯅꯆꯤꯟ ꯊꯤꯒꯅꯨ ꯀꯗꯔ
ꯅꯪꯕꯨ ꯑꯣꯏꯕꯒꯤ ꯑꯗꯨꯝ ꯐ꯭ꯔꯤꯗ ꯉꯥꯡꯕꯤꯔꯒ ꯑꯩꯉꯣꯟꯗ ꯂꯦꯝ ꯒꯦꯝ ꯇꯧꯔ ꯂꯩꯅꯦ
ꯀꯥꯗꯔ ꯅꯨꯄꯥꯗꯤ ꯀꯥꯗꯔ ꯁꯤꯅꯤ ꯅꯨꯄꯥꯒꯤ ꯀꯥꯗꯔ ꯍꯥꯏꯕ
ꯅꯨꯨꯄꯤꯅ ꯍꯦꯟꯅ ꯀꯗꯔ ꯍꯩꯝꯅꯤ
ꯅꯨꯄꯤꯁꯤꯡ ꯅꯨꯄꯤꯁꯤꯡꯁꯦ ꯌꯥꯝ ꯁꯤꯡꯕꯅꯦꯕ ꯋꯥꯆꯦꯞꯇ ꯇꯧꯔꯛꯀꯦ ꯍꯥꯏꯗꯤ ꯌꯥꯗꯕ ꯅꯣꯔꯃꯦꯜ ꯀꯣꯜ ꯇꯧꯔꯛꯀꯦꯗꯤ ꯌꯥꯗꯕ ꯁꯤꯗꯇꯪ ꯇꯧꯋꯣ ꯒꯥꯏꯅ
ꯏꯁ ꯑꯩꯗꯤ ꯁꯨꯨꯝꯃꯥꯏꯟ ꯇꯧꯗꯦ
ꯎꯝ ꯌꯥꯝ ꯀꯗꯔ ꯌꯥꯝ ꯍꯩꯀꯣ ꯅꯪꯏ ꯅꯨꯄꯤꯁꯤꯡ
ꯑꯩ ꯇꯣꯡꯉꯥꯜꯂꯦ ꯃꯤ ꯇꫭꯡꯉꯥꯜꯂꯦ ꯅꯠꯇ꯭ꯔꯣ
ꯑꯣ ꯇꯣꯡꯉꯥꯜꯂꯦ ꯑꯗꯨꯕꯨ ꯅꯪꯗꯤ ꯇꯧꯔꯝꯒꯗꯧꯕꯗꯤ ꯃꯥꯟꯗꯦ ꯍꯣꯏ
ꯇꯧꯗꯝꯅꯤ ꯀꯃꯥꯏꯟ ꯇꯧꯒꯦꯔ
ꯅꯪꯗꯤ ꯊꯥꯖꯩꯌꯦ
ꯐꯖꯗꯝꯅꯤ ꯑꯩ ꯐꯥꯎ ꯊꯖꯗ꯭ꯔꯗꯤ ꯌꯥꯔꯣꯏ
ꯅꯪꯁꯦ ꯀꯅꯥ ꯀꯅꯥ ꯈꯪꯅꯕ꯭ꯔ ꯅꯪꯒꯤ ꯐ꯭ꯔꯦꯟꯁꯤꯡꯁꯦ ꯁꯤꯗ ꯌꯥꯎꯕ
ꯌꯥꯎꯋꯦ ꯏꯆꯦ ꯈꯣꯏꯁꯨ ꯀꯅꯥ ꯀꯅꯥ ꯁꯨ ꯃꯤ ꯃꯌꯥꯝ ꯌꯥꯎꯋꯦ ꯅꯣꯏꯁꯨ ꯋꯥꯔꯤ ꯁꯥꯟꯅꯕ ꯐꯪꯔꯝꯕ꯭ꯔ ꯈꯪꯗꯦ ꯃꯣꯏꯗ
ꯑꯩꯅ ꯍꯥꯏꯞꯗꯤ ꯅꯪꯒꯤ ꯐ꯭ꯔꯦꯟ ꯑ ꯅꯪꯒꯤ ꯔꯤꯂꯦꯇꯤꯞ ꯅꯠꯇꯕ ꯅꯪꯒꯤ ꯐ꯭ꯔꯦꯟ
ꯑꯩꯒꯤ ꯐ꯭ꯔꯦꯟꯁꯤꯡꯁꯨ ꯌꯥꯝꯅ ꯌꯥꯎꯋꯦꯕ
ꯑꯗꯨ